ꯑꯥꯎ ꯅꯨꯡꯉꯥꯏꯔꯤꯕ꯭ꯔꯣ
ꯍꯜꯂꯣ ꯅꯪꯅ ꯉꯥꯡꯗꯣ ꯑ ꯅꯪꯅ ꯑꯉꯥꯡꯗꯣ ꯇꯥꯗꯕ
ꯍꯧꯖꯤꯛꯇꯤ ꯇꯥꯈ꯭ꯔꯕ꯭ꯔꯥ
ꯑꯣ ꯇꯥꯈ꯭ꯔ ꯇꯥꯈ꯭ꯔ‌ꯦ
ꯆꯥꯛ ꯆꯥꯈ꯭ꯔꯕ‌ꯣ
ꯆꯥꯛ ꯆꯥꯥꯛ ꯂꯣꯏꯗ ꯉꯥꯏꯔꯤ
ꯀꯔꯤ ꯃꯊ‌ꯦꯟ ꯆꯥꯕ
ꯑꯗ ꯍꯥꯎꯇꯤꯗ ꯅꯣꯏꯗꯤ ꯀꯩ ꯏꯟꯁꯥꯡ ꯆꯥꯕ꯭ꯔꯣ
ꯎ ꯑꯗꯨꯒꯤ ꯋꯥꯗꯤꯀꯣ ꯑꯩꯈꯣꯏꯒꯤꯗꯤ ꯌꯥꯝ ꯍꯥꯎꯕꯅꯦ ꯍꯥꯏꯕꯤꯒꯦ ꯅꯣꯏꯒꯤ ꯅꯣꯏ ꯈꯨꯟꯗꯟ ꯑꯗꯨ ꯂꯩꯕ ꯅꯣꯏ ꯐꯕ ꯑꯩꯒꯤ ꯌꯦꯟꯁꯥꯡꯁꯤꯦ ꯇꯥꯔꯝꯈꯤꯔꯣꯏꯌꯦ
ꯑꯥ ꯍꯥꯏꯔꯣꯑꯣ
ꯑꯃ ꯕꯦꯝꯕꯨꯒꯤ ꯀꯩꯅꯣꯗꯣ ꯎꯁꯣꯏꯗꯣ ꯑꯁꯣꯏ ꯑꯃ ꯐꯨꯠꯂꯒ ꯇꯧꯕꯗꯣ ꯁꯣꯏꯃꯛꯁꯨ ꯍꯥꯏꯕ ꯌꯥꯗꯦꯗ ꯀꯔꯝꯕꯔ ꯈꯪꯗꯦ ꯎꯁꯣꯏꯗꯤ ꯎꯁꯣꯏꯗꯤ ꯑꯣꯏꯕꯀꯣ ꯑꯗꯨ ꯑꯣꯏꯔꯁꯨ ꯀꯩꯅꯣꯗꯣ ꯈꯪꯗꯕꯗꯣ
ꯑꯥ
ꯑꯗꯨꯗꯣ ꯃꯤꯅ ꯐꯨꯠꯂꯒ ꯄꯤꯔꯛꯑꯦ ꯑꯦ ꯏꯅꯥꯎꯅꯨꯄꯤꯒꯤ ꯃꯃꯥꯁꯤꯡꯅ ꯏꯅꯥꯎ ꯅꯨꯨꯄꯤ ꯃꯃꯥꯁꯤꯡꯅ ꯐꯨꯠꯂꯒ ꯄꯤꯔꯛꯑꯦ ꯑꯗꯨꯒꯤ ꯑꯩꯈꯣꯏꯗ ꯆꯥꯔꯦ ꯑꯗꯨꯒ ꯀꯥꯡꯉꯧ ꯇꯧꯔꯦ ꯌꯥꯝ ꯍꯥꯎꯕꯅꯦ ꯑꯁ ꯑꯌꯨꯛꯁꯨ ꯆꯥꯏ ꯅꯨꯡꯗꯥꯡꯁꯨ ꯃꯁꯑ ꯎꯨꯛꯁꯨꯨꯄꯤꯤ ꯊꯗ꯭ꯔꯦ ꯍꯥꯥ ꯍꯗ
ꯑ ꯅꯗꯨ ꯀꯩꯗꯕ꯭ꯔꯥ
ꯑ ꯇꯨꯡꯅ ꯂꯩꯔꯦ ꯇꯤꯕꯤ ꯌꯦꯉ
ꯀꯩꯅꯣꯅ ꯐꯨꯠꯕꯣꯜ ꯌꯦꯡꯗꯕ꯭ꯔꯣ
ꯌꯦꯡꯗꯦꯗ ꯍꯌꯦꯩꯅ ꯌꯦꯡꯉꯤꯅꯦ ꯄꯨꯡ ꯃꯉꯥꯗꯒꯤ ꯍꯧꯒꯅꯦ ꯔꯣꯖꯥꯗꯣ ꯈꯣ ꯂꯩ ꯑꯗꯨꯒ ꯁꯅꯁꯤ ꯂꯩꯦꯦꯁꯤ ꯑꯩꯒꯤ ꯃꯤꯁ ꯂꯩ ꯂꯩꯕ
ꯑꯣ ꯍꯌꯦꯡꯁꯦ ꯍꯌꯦꯡꯅ ꯁꯚꯦꯟ ꯊꯥꯔꯇꯤ ꯑꯦ ꯑꯦꯝ ꯑꯣꯔ ꯄꯤ ꯑꯦꯝ
ꯌꯦ ꯀꯝ
ꯑꯦ ꯑꯦꯝꯗ ꯃꯦꯁꯤꯒꯤ ꯃꯦꯠꯁ ꯂꯩꯕ ꯑꯗꯨꯒ ꯔꯣꯅꯥꯜꯗꯣꯒꯤꯅ
ꯐꯥꯏꯚ ꯑꯦ ꯑꯦꯝꯗ
ꯎ ꯀꯩꯅꯣ ꯅꯪ ꯇꯨꯝꯃꯔꯣꯏꯗ꯭ꯔꯣ ꯅꯪ ꯌꯦꯡꯗꯣꯏꯔꯣ ꯅꯪ ꯑꯗꯨ ꯇꯝꯗ ꯃꯤꯗ ꯌꯦꯡꯒꯗꯣꯏꯕ
ꯆ ꯆꯅꯤ ꯍꯥꯏꯌꯦ ꯁꯅꯤꯅꯦꯦ
ꯇꯨꯝꯕ ꯌꯥꯎꯔꯅꯤ ꯅꯍꯥꯟꯒꯤ ꯏꯌꯥꯝꯕ ꯑꯃ ꯎꯏꯔꯒ ꯂꯩꯌꯦꯕꯗꯣ
ꯁꯣꯗꯔꯦ ꯁ
ꯍꯌꯦꯡ ꯈꯣꯏꯔꯒ ꯇꯥꯗꯤ
ꯀꯗꯛꯇ
ꯎꯝ
ꯑꯗꯨꯁꯅ ꯑꯁ ꯑꯗꯨ ꯀꯗꯛꯇ ꯃꯉꯥꯟꯗ ꯐꯣꯟꯗ ꯌꯦꯡꯔꯝꯒꯅꯤꯀꯣ
ꯑꯁ ꯀꯔꯝꯕꯔ ꯅꯣꯏꯒꯤ ꯅꯣꯏꯒꯤ ꯂꯩꯀꯥꯏꯔꯣ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
ꯎꯝ ꯑꯩ ꯇꯥꯛꯑꯅꯤ ꯅꯣꯏ ꯎꯝ
ꯈꯣꯡ ꯃꯅꯥꯒꯤꯗ
ꯑꯦ
ꯅꯅꯠꯇꯕꯤꯗꯥ ꯑꯩꯈꯣꯏ ꯂꯩꯀꯥꯏꯊꯛ ꯀꯥꯔꯛꯄꯗ ꯑꯗ
ꯑꯣ
ꯉ
ꯑ ꯃꯆꯤꯟ ꯃꯅꯥꯎ ꯃꯆꯤꯟ ꯃꯅꯥꯎ ꯑꯅꯤ ꯂꯩꯕꯗꯣ ꯅꯨꯄꯥ ꯑꯅꯤ ꯂꯩꯕꯗꯣ
ꯑ ꯍ ꯍꯣꯏ ꯑꯗꯨ ꯂꯩ ꯑ
ꯑ ꯇꯣꯕꯗꯣ ꯃꯩ ꯇꯥꯛꯒꯅꯦ ꯃꯥ ꯎꯝ ꯍꯌꯦꯡ
꯭ꯔꯤꯕ꯭ꯔꯣ
ꯀꯔꯤꯕꯣ
ꯉꯁꯩꯅ ꯋꯥꯆꯞꯇ ꯍꯥꯏꯕꯗꯣ
ꯑꯁ ꯑꯗꯨꯗꯣ ꯈꯪꯗꯦꯕ ꯑꯗꯨꯀꯣ ꯍꯥꯏꯗꯤ ꯎ ꯅꯣꯏꯗꯣ ꯔꯨꯃꯔꯁ ꯍꯥꯏꯗꯤ ꯆꯨꯝꯗꯤ ꯆꯨꯝꯔꯝꯕ ꯌꯥꯏꯑꯕꯀꯣ ꯑꯗꯣ ꯑꯗꯨꯗꯣ
ꯣꯏꯁꯨꯗꯦꯕꯀꯣ
ꯑꯥ
ꯑ ꯍꯪꯕꯅꯦꯕ ꯑꯗꯨ ꯍꯣꯏ ꯆꯨꯝꯗꯤ ꯆꯨꯝꯃꯦ ꯑꯗꯨ ꯈꯪꯗꯦ ꯍꯥꯏꯌꯦ ꯑꯃꯨꯛ ꯖ ꯆꯨꯝꯃꯤ ꯍꯥꯏꯏꯌꯦ
ꯎꯝ ꯑꯗꯨꯗ ꯆꯨꯝꯔꯝꯒꯅꯦꯕ ꯑꯗꯨ ꯎꯝ
ꯅꯤ ꯈꯥꯏꯍꯟꯒꯅꯤ ꯍꯥꯏꯕꯒꯨꯝ ꯇꯥꯏꯌꯦ ꯑꯃꯨꯛꯀꯣ
ꯑꯥ ꯑꯗꯨ ꯀꯩꯅꯣ ꯇꯧꯕꯅꯣ ꯃꯣꯏꯒ ꯃꯣꯏꯒꯤ ꯋꯥꯔꯤꯗꯣ ꯍꯥꯏꯗꯤ ꯃꯣꯏꯗꯤꯀꯣ ꯁꯥꯊꯤꯕꯅꯤꯅꯀꯣ ꯍꯥꯏꯗꯤ ꯑꯩꯈꯣꯏꯅ ꯈꯔ ꯋꯥꯗꯣ ꯇꯥꯔꯗꯤ ꯑꯩꯈꯣꯏꯗ ꯑꯣꯏꯅ ꯑꯃꯨꯛꯀ ꯇꯥꯏꯅꯔꯛꯄꯗꯣ ꯑꯗꯨꯒꯤ ꯍꯣꯏ ꯑꯗꯨꯒꯤ ꯑꯩꯁꯨ ꯇꯜꯂꯤꯕ ꯃꯤꯉꯣꯟꯗ ꯄꯥꯛ ꯉꯥꯡꯒꯗꯕꯁꯨ
ꯎꯝ ꯉ ꯂꯥꯡꯒꯅꯅ ꯇꯃꯤꯂꯦ
ꯑꯗꯨꯅꯦ ꯑꯗꯨꯒꯤ ꯑꯩꯗꯣ ꯇꯨꯃꯤꯟ ꯂꯩꯈ꯭ꯔꯕ ꯇꯟꯕ ꯍꯥꯏꯗꯤ ꯃꯣꯏꯗꯤ ꯑꯃꯨꯛꯀ ꯑꯩꯈꯣꯏꯒꯁꯨ ꯃꯥꯟꯅꯗꯦ ꯕ ꯍꯥꯏꯗꯤ ꯃꯣꯏꯗꯤ ꯁꯥꯊꯤꯕ ꯍꯣꯏ ꯃꯅꯥꯎꯅꯨꯄꯤꯕꯨꯗꯤ ꯇꯤꯟꯅꯕꯅꯤꯅ ꯀꯔꯤꯁꯨ ꯍꯥꯏꯔꯣꯏꯕ ꯑꯩꯈꯣꯏꯕꯨꯗꯤꯀꯣ ꯑꯗꯨ ꯃꯃꯥꯍꯣꯏꯗꯣ ꯈꯔ ꯇꯜꯂꯦꯕ
ꯃꯅꯥꯎꯅꯨꯄꯤꯗꯣ ꯏꯝꯐꯥꯜꯗ ꯀꯔꯤ ꯊꯕꯛ ꯇꯧꯕ꯭ꯔꯣ
ꯃꯅꯥꯎ ꯅꯨ ꯄꯤ ꯑꯦ ꯂꯩꯕꯗꯣ ꯀꯅꯥꯔꯣ ꯑꯇꯣꯟꯕꯤꯗꯔꯣ ꯅꯠꯇ꯭ꯔꯒ
ꯑꯇꯣꯝꯕꯤꯗꯣ ꯍꯣꯏ ꯑꯇꯣꯝꯕꯤꯗꯣ
ꯑꯦꯍꯦ ꯑꯉꯥꯡ ꯑꯅꯤ ꯁꯦꯟꯅꯔꯒ ꯂꯩꯕꯗꯨꯗꯤ ꯃꯆꯦꯒꯤ
ꯅꯍꯥꯟ ꯅꯍꯥꯟ ꯏꯝꯐꯥꯜꯗꯒꯤ ꯂꯥꯛ ꯂꯥꯛ ꯂꯥꯛꯄꯒꯨꯝ ꯇꯥꯕ
ꯅꯠꯇꯦ ꯃꯅꯥꯎꯅꯨꯄꯤꯗ ꯑꯣꯏꯔꯝꯅꯤ ꯑꯍꯟ ꯆꯦꯗ ꯑꯣꯏꯔꯝꯅꯤ ꯂꯥꯛꯇꯕ ꯃꯅꯅꯥꯎꯅ ꯄꯤꯗꯣ ꯃꯅꯥꯎ ꯅꯨꯄꯤꯒꯗꯤ ꯑꯗꯨꯝ ꯂꯩꯕꯅꯦ ꯑꯗꯨꯗ ꯍꯥꯏꯗꯤ ꯑꯉꯥꯡꯗꯣ ꯑꯉꯥꯡ ꯑꯅꯤ ꯂꯩꯕꯗꯣ ꯃꯣꯏꯅ ꯅꯨꯡꯉꯥꯏꯇꯕꯒꯤ ꯑꯗꯨꯝ ꯁꯦꯟꯅꯕꯤꯕꯅꯦꯕ
ꯑꯥ
ꯑꯁ ꯀꯃꯥꯏ ꯀꯃꯥꯏꯅ ꯇꯥꯕ꯭ꯔꯣꯕ ꯑꯗꯨꯗꯣ ꯅꯣꯏꯗꯣ ꯍꯥꯏꯌꯣ
ꯃꯤꯅ ꯍꯥꯏꯌꯨꯅꯦ ꯑꯩꯁꯨ ꯌꯨꯝꯗ ꯌꯧꯔꯒ ꯑꯃꯨꯛ ꯃꯣꯏ ꯃꯣꯏ ꯂꯧꯕꯨꯛꯇꯤ ꯀꯨꯝꯕꯅꯦ ꯑꯗꯨ ꯂꯧꯕꯨ ꯀꯨꯝ ꯑ ꯗ ꯃꯤꯅ ꯍꯥꯏꯔꯛꯑꯦꯗ ꯑꯩꯉꯣꯟꯗ ꯍꯥꯏꯔꯛꯄ ꯑꯗꯨ ꯑꯩꯉꯣꯟꯗ ꯆꯨꯝꯕ ꯇꯕ꯭ꯔ ꯍꯥꯏꯕ ꯈꯪꯗꯦ ꯅꯪꯅ ꯉ ꯅꯪ ꯈꯪꯉꯦ ꯍꯥꯏꯕ ꯅꯪ ꯍꯥꯏꯔꯛꯄ ꯀꯥꯟꯗ ꯈꯪꯉꯦ ꯑꯩ ꯀꯔꯤꯁꯨ ꯈꯪꯗꯦꯕꯩꯅ
ꯑꯣ
ꯑꯁ ꯂꯥꯛꯄꯗꯤ ꯂꯥꯛꯄꯗꯤ ꯉꯔꯥꯡ ꯅꯍꯥꯟꯗ ꯉꯛꯇ ꯂꯥꯛꯄꯗ ꯉꯥꯏꯔꯤ ꯋꯥꯔꯤꯁꯤꯗꯤ ꯂꯣꯏ ꯌꯥꯧꯔꯝꯃꯦꯍ ꯑ
ꯎꯝ
ꯀꯤꯌꯦꯀꯣ ꯑꯩꯈꯣꯏ ꯈꯨꯟꯒꯤ ꯆꯤꯟꯁꯦ ꯃꯔꯝ ꯍꯥꯏꯔꯗꯤ
ꯀ ꯀ ꯑꯗꯨ ꯑꯗꯨ ꯅꯤꯣ ꯃ ꯀ ꯔꯤꯕ
ꯍꯣꯏ ꯃꯣꯏꯗꯨ ꯀꯩꯅꯣ ꯇꯧꯕ ꯍꯣꯏ ꯅꯦ ꯍꯥꯏꯗꯤ ꯍꯣꯏ ꯑꯩꯈꯣꯏ ꯂꯥꯏꯗꯒꯤ ꯑꯗꯨꯝ ꯉꯥꯡꯅꯔꯒ ꯑꯗꯨꯝ ꯑꯁ ꯆꯦ ꯈꯣꯠꯄꯅꯦ ꯍꯥꯏꯔꯒꯀꯣ ꯑꯗꯨꯝ ꯂꯥꯛꯔꯝꯒꯅꯦꯕ ꯍꯥꯏꯗꯤ ꯑꯁ ꯈꯪꯗꯦ ꯀꯃꯥꯏꯅ ꯍꯥꯏꯁꯤꯔꯥ
ꯎ
ꯍꯥꯏꯗꯤ ꯋꯥꯔꯤꯗꯣ ꯂꯩꯕꯒꯤꯅꯦ ꯃꯤꯅ ꯂ ꯂꯩꯇꯕꯒꯉꯣꯏꯅ
ꯍꯣꯏ ꯉꯔꯥ ꯊꯄ ꯁꯅꯥꯇ ꯀ ꯏ ꯇꯨꯝꯕ ꯌꯥ ꯑꯁ ꯃꯤꯠꯇꯤ ꯎꯁꯤꯟꯕ ꯇꯨꯝꯕ ꯌꯥꯗꯕꯗꯨ ꯂꯣꯏꯔꯦ꯭ꯋꯥꯡꯅꯥ
ꯋꯥ
ꯎꯝ ꯇꯥꯏꯌꯦ
ꯇꯥꯕ꯭ꯔꯣ
ꯍꯣꯏ ꯇꯥꯏ ꯭ꯔꯣ ꯑ
ꯑꯩ ꯑꯥꯡꯕꯁꯨ ꯇꯥꯕ꯭ꯔꯥ
ꯇꯥꯏ ꯇꯥꯏ ꯇꯥꯏ ꯇꯥꯗꯕ꯭ꯔ ꯑꯣꯏ
ꯑꯂꯣ
ꯍꯥꯎ꯭ꯔꯣ
ꯇꯥꯕ꯭ꯔ
ꯑ ꯇ ꯇꯥꯏꯌꯦ
ꯑ ꯇꯥꯏꯌꯦ ꯑꯦꯁꯣ ꯇꯥꯈ꯭ꯔꯦ ꯇꯥꯈ꯭ꯔꯦꯈ꯭ꯔꯦ
ꯀ ꯅꯍꯥꯟꯒꯤ ꯋꯥꯔꯤꯁꯨ ꯂꯣꯏꯈ꯭ꯔꯦ ꯑꯁꯖꯤ ꯀꯂ
ꯑꯁ ꯅ ꯋꯥꯠꯂꯤ ꯐꯖꯅꯈꯪꯅꯈ꯭ꯔꯕꯗꯤ ꯌꯥꯔꯕꯅꯤꯀꯣ
ꯀꯔꯤ ꯋꯥ
ꯍꯥꯏ꯭ꯔꯣ ꯍꯣꯏ ꯍꯥꯏꯔꯤꯕ꯭ꯔꯣ
ꯍꯥꯏ ꯅꯃ ꯑꯗꯨꯝ ꯊꯥꯗ꯭ꯔꯦ ꯑꯩꯉꯣꯟꯗ ꯀꯩꯁꯨ ꯁ ꯍꯥꯏꯕ
ꯅꯪꯌꯥ
ꯑꯩ ꯃꯅ ꯃꯗ ꯀ ꯌꯦ ꯃꯔꯛ ꯃꯔꯛꯇꯒꯤ ꯑꯩꯈꯣꯏꯅꯤ ꯈꯪꯕ ꯅꯠꯇꯦ ꯗ ꯀꯤ ꯍꯥꯏꯕꯗꯤ ꯂ ꯎ ꯃꯥ ꯑꯩꯈꯣꯏꯒꯤ ꯅꯨꯡꯁꯤꯅꯕ ꯉꯟꯅꯅꯕ ꯍꯣꯠꯅꯕ ꯎꯝ ꯃꯤ ꯇꯣꯄ ꯅꯨꯡꯁꯤꯅꯕꯣꯉꯅ ꯎ ꯐꯥꯔꯒ ꯂꯧꯒꯅꯤ ꯍꯥꯏꯕꯒꯨꯝꯕ ꯑꯗꯨꯝ ꯋꯥꯈꯜ ꯑꯗꯨꯝ ꯂꯩꯕꯀꯣ ꯑꯁ ꯇꯨꯝꯕ ꯌꯥꯗꯦ ꯅꯧꯔ ꯂꯩꯕꯇꯥꯦ
ꯇꯃꯤ ꯅꯅ ꯀ ꯑꯃ ꯀ ꯑꯗꯨꯣ ꯀꯔ
ꯑꯁ ꯑꯗꯨ ꯑꯗꯨꯁꯨ ꯄꯥꯎꯗꯤ ꯇ ꯑꯥ ꯍꯧꯖꯤ ꯀꯥꯟ ꯄꯥꯎ ꯀꯅꯥ ꯐꯥꯎ ꯀꯔ ꯕꯨꯐꯥꯒꯦꯔ ꯌꯦꯅ
ꯁꯤꯒ
ꯀ ꯏ ꯀꯥꯏ ꯍꯥꯏꯩꯗꯤ ꯎꯝ ꯦ ꯃꯣꯡ ꯃꯂꯤꯕ
ꯁꯁꯃꯥꯅ ꯅꯪꯅ ꯐꯥꯗꯣꯏꯔꯤꯕ ꯑꯗꯨ ꯐꯔꯒꯅ ꯅꯪ ꯑꯗꯨꯝ ꯆꯤꯠꯄ ꯍꯥꯏꯁꯅꯦ ꯀꯔꯤꯅꯣ ꯑꯗꯨꯗꯤ ꯃꯥ ꯐꯥꯔꯅꯤ ꯍꯥꯏꯔꯗꯤ ꯍꯣꯏ ꯐꯥꯔꯣ ꯆꯠꯂꯁꯦ ꯆꯠꯇꯣꯏꯅꯦ ꯀꯩꯅꯣ ꯅꯪꯁꯨ
ꯑ
ꯎ ꯅ꯭ꯔ ꯇ ꯂꯗ ꯚꯣꯄꯜꯗꯤ ꯌꯥꯔꯦ
ꯑ
ꯁ ꯇꯥꯕ꯭ꯔꯥ ꯑꯝ ꯇꯥꯔꯕ